ꯍꯜꯂꯣ
ꯍꯂꯣ
ꯑꯣ ꯇꯥꯕ꯭ꯔꯣ
ꯍꯣꯏ ꯇꯥꯏꯌꯦ ꯀꯩꯗꯧꯕ꯭ꯔꯣ
ꯀꯩꯁꯨ ꯇꯧꯗꯦꯗ ꯃꯄꯥꯟꯗ ꯐꯝꯃꯒ ꯑꯗꯨꯝ ꯁꯣꯔꯣꯛꯇ ꯒꯥꯔꯤ ꯆꯠ ꯐꯨꯜ ꯂꯩꯕꯗ ꯌꯦꯡꯉꯒ ꯂꯩꯕꯅꯦ ꯅꯪꯗꯤ
ꯑꯩꯗꯤ ꯑꯗꯨꯝ ꯇꯨꯝꯐꯝꯗ ꯍꯤꯞꯄꯒ ꯂꯩꯌꯦ ꯉꯁꯤ ꯀꯥꯏ ꯆꯠꯄ꯭ꯔꯣ ꯅꯣꯏꯗꯤ
ꯉꯁꯤꯁꯦ ꯀꯩꯅꯣ ꯃꯆ ꯏꯃꯥꯟꯅꯕꯤꯅꯀꯣ
ꯑꯥ
ꯃꯥꯒꯤ ꯆꯦ ꯆꯥꯡ ꯈꯔ ꯂꯧꯕ ꯆꯠꯃꯤꯟꯅꯔꯨꯁꯦ ꯃꯊꯟꯇ ꯇꯜꯂꯦ ꯍꯥꯏꯕꯒꯤꯀꯣ ꯆꯠꯃꯤꯟꯅꯔꯨꯑꯦ ꯉꯁꯥꯏ ꯍꯜꯂꯛꯈ꯭ꯔꯦꯗ ꯀꯨꯏꯔꯦꯗ ꯑꯩꯈꯣꯏ ꯅꯛꯄꯒꯤꯀꯣ ꯍꯥꯞꯇꯕꯅꯤꯅ ꯌꯥꯝ ꯊꯨꯝꯃꯤꯗ ꯅꯪꯗꯤ ꯌꯨꯝꯗ ꯂꯩꯕ꯭ꯔꯣ ꯑꯗꯨꯝ
ꯑꯩꯗꯤ ꯎꯝ ꯀꯣꯂꯦꯖ ꯆꯠꯂꯒ ꯍꯜꯂꯛꯑꯒ ꯄꯣꯊꯥꯔꯒ ꯑꯗꯨꯝ ꯂꯩꯕꯅꯤꯗ
ꯑꯣ ꯅꯨꯡꯉꯥꯏꯕ꯭ꯔꯣ ꯀꯣꯂꯦꯖ ꯆꯠꯄ
ꯈꯪꯗꯦ ꯀꯣꯂꯦꯖꯁꯨ ꯑꯣꯖꯥꯁꯤꯡꯁꯨ ꯀ꯭ꯂꯥꯁ ꯇꯧꯗꯕꯁꯨ ꯌꯥꯎꯋꯦ ꯇꯧꯕꯁꯨ
ꯍꯣꯢꯅꯦ ꯑꯁ ꯋꯥꯕꯅꯤꯅꯦ ꯀꯣꯂꯦꯖꯇꯨꯁꯨ ꯑꯩꯈꯣꯏꯗꯤ ꯀꯣꯂꯦꯖ ꯂꯣꯏꯔꯦꯕꯀꯣ
ꯎꯝ
ꯑꯣꯐꯀꯥ ꯂꯩꯔꯗꯤꯀꯣ ꯑꯣꯖꯥꯒ ꯑꯃꯨꯛ ꯆꯪꯪꯂꯛꯇ꯭ꯔꯗꯤꯀꯣ ꯑꯁ ꯉꯥꯏꯕꯗꯣ ꯌꯥꯝ ꯌꯥꯝ ꯋꯥꯕꯅꯦ
ꯐꯝꯕ ꯌꯥꯝ ꯋꯥꯏꯌꯦ ꯉꯥꯏꯕꯗꯣ
ꯍꯣꯏꯅꯦ ꯑꯩꯈꯣꯏꯗꯤ ꯈꯨꯟꯒ ꯑꯃꯨꯛ ꯂꯥꯞ ꯄꯗꯤꯀꯣ ꯔꯦꯟꯒ ꯂꯩ ꯇ꯭ꯔꯗꯤ ꯂꯥꯁ ꯄꯤꯔꯦꯠꯇꯒ ꯑꯩꯈꯣꯏ ꯂꯧꯕ ꯁꯕꯖꯦꯛꯀ ꯊꯣꯛꯑꯗꯤ ꯀꯣ ꯉꯥꯏꯕ ꯌꯥꯝ ꯋꯥꯕꯅꯦ
ꯍꯣꯏ ꯋꯥꯏꯌꯦ
ꯐꯝꯕꯗꯀꯣ
ꯍꯣꯏ ꯃꯤꯉꯥꯏꯕ ꯌꯥꯝ ꯋꯥꯏꯌꯦ
ꯍꯣꯏ ꯑꯩꯁꯨꯅꯦ ꯃꯤ ꯉꯥꯏꯕ ꯌꯥꯝ ꯍꯩꯅꯗꯦ ꯑꯩꯗꯤ
ꯑꯩꯁꯨ ꯇꯜꯂꯦ ꯃꯤ ꯉꯥꯏꯕ
ꯑꯗꯨꯒ
ꯑꯗꯨꯒ ꯑꯩꯕꯨꯁꯨ ꯉꯥꯡꯍꯜꯂꯣꯏ ꯑꯩꯗꯤ ꯄꯨꯡ ꯁ꯭ꯋꯥꯏꯗ ꯊꯦꯡꯅꯁꯦ ꯍꯥꯏꯔꯗꯤꯀꯣ ꯑꯗꯨ ꯅꯪꯅꯕꯗꯣ ꯑꯩꯗꯤ ꯑꯗꯨꯝ ꯍꯣꯠꯅꯔꯒ ꯇꯧꯋꯦꯕ ꯑꯗꯨꯒꯤ ꯍꯣꯏ ꯑꯗꯨꯒꯤꯀꯣ ꯃꯤꯅ ꯀꯧꯔꯛꯑꯗꯤ ꯑꯩꯗꯤ ꯃꯇꯝ ꯆꯥꯅ ꯂꯥꯛꯀꯅꯤ ꯃꯣꯏ ꯂꯥꯛꯇꯕꯤꯗ ꯃꯣꯏꯕꯨ ꯉꯥꯏꯍꯜꯂꯗꯤꯀꯣ ꯀꯨꯏꯅ ꯉꯥꯏꯍꯜꯂꯗꯤ ꯑꯩꯗꯤ ꯁꯥꯎꯕꯅꯦ
ꯑꯩꯁꯨ ꯑꯩꯁꯨ ꯌꯥꯝ ꯁꯥꯎꯒꯜꯂꯦ
ꯑꯩꯁꯨꯅꯦ ꯃꯤ ꯉꯥꯏꯕꯁꯦ ꯑꯩ ꯌꯥꯝ ꯍꯩꯅꯗꯦꯕ ꯑꯩꯉꯣꯟꯗ ꯌꯥꯝ ꯆꯥꯟꯅꯗꯦꯕ
ꯎꯝ
ꯌꯥꯝ ꯀꯨꯏꯗꯕꯤ ꯑꯣꯏꯔꯗꯤ ꯌꯥꯕꯀꯣ
ꯑꯥ
ꯀꯨꯏꯔꯗꯤ ꯇꯜꯂꯦꯕ
ꯍꯣꯢ ꯃꯤ ꯉꯥꯏꯕꯁꯨ ꯋꯥꯏꯑꯦ ꯑꯗꯨꯒ
ꯍꯣꯏ
ꯂꯝꯕꯤꯗ ꯏꯇꯣꯝ ꯆꯠꯄꯁꯨ ꯑꯩꯗꯤ ꯌꯥꯝ ꯇꯜꯂꯦ ꯍꯥꯏꯅꯗꯦ
ꯑꯩꯁꯨꯅꯦ ꯑꯗꯨꯒꯤ ꯑꯁ ꯀꯩꯅꯣꯅ ꯍꯥꯏꯕꯅꯤꯅꯦ ꯑꯩꯈꯣꯏ ꯀꯣꯂꯦꯖ ꯆꯠꯂꯤꯉꯩꯗꯁꯨ ꯀꯣ ꯏꯃꯥꯟꯅꯕꯤꯁꯤꯡꯅ ꯂꯥꯛꯑ ꯔꯣꯏꯌꯦ ꯆꯠꯂꯔꯣꯏꯌꯦ ꯀꯥ ꯍꯥꯏꯔꯗꯤꯀꯣ ꯑꯩꯁꯨ ꯏꯊꯟꯇ ꯆꯠꯄ ꯇꯟꯕ ꯀꯣ ꯑꯗꯣ ꯑꯩꯁꯨ ꯍꯦꯛ ꯍꯦꯛ ꯆꯠꯇꯕ
ꯑꯩꯁꯨ ꯑꯗꯨꯃꯥꯏꯅ ꯇꯧꯋꯦ ꯏꯇꯣꯝꯇꯗꯤ ꯑꯗꯨꯝ ꯇꯜꯂꯦ
ꯍꯣꯏ ꯑꯗꯨꯒꯤ ꯑꯩꯈꯣꯏ ꯏꯃꯨꯡꯁꯤꯅ ꯍꯥꯏꯌꯦ ꯅꯪꯗꯤ ꯅꯁꯥꯅꯁꯨ ꯀꯔꯤꯁꯨ ꯇꯧꯕ ꯍꯥꯏꯇꯦ ꯀꯨꯃꯥꯏꯅ ꯇꯧꯗꯣꯏꯅꯣ ꯅꯪꯗꯤ ꯅꯃꯥꯟꯅꯕꯤꯁꯤꯡꯗꯣ ꯆꯠꯇ꯭ꯔꯥꯗꯤ ꯃꯣꯏꯗꯤ ꯃꯣꯏꯗꯣ ꯂꯥꯢꯔꯤꯛ ꯍꯩ ꯃꯣꯢꯗꯣ ꯄꯥꯁ ꯐꯦꯜ ꯑꯣꯏꯔꯗꯤ ꯅꯪꯁꯨ ꯐꯦꯜ ꯑꯣꯢꯗꯣꯢꯔꯥ ꯍꯥꯏꯔꯛꯑꯦ
ꯑꯩꯈꯣꯏ ꯉꯣꯟꯗꯁꯨ ꯑꯗꯨꯃꯥꯏꯅ ꯍꯥꯏ ꯏꯃꯥꯈꯣꯏꯅꯁꯨ
ꯍꯣꯏ ꯑꯗꯣ ꯏꯊꯟꯗ ꯆꯠꯄ ꯅꯨꯡꯉꯥꯏꯇꯦꯗꯅꯀꯣ ꯀꯔꯤ ꯉꯥꯡꯅꯤꯉꯥꯏꯁꯨ ꯍꯣꯏ
ꯉꯥꯡꯅꯤꯉꯥꯏꯁꯨ ꯂꯩꯇꯦ ꯂꯝꯕꯤꯗ ꯃꯤ ꯃꯌꯥꯝ ꯂꯦꯞꯄꯒ ꯂꯩꯕ ꯁꯤꯡꯁꯨ ꯂꯩꯌꯦꯅ
ꯍꯣꯏ ꯒ꯭ꯔꯨꯞ ꯒ꯭ꯔꯨꯞ ꯂꯦꯞꯄꯒ ꯑꯃꯨꯛ ꯑꯩꯈꯣꯏꯅ ꯏꯊꯟꯇ ꯂꯩꯔꯒ ꯂꯦꯞꯄꯒ ꯂꯩꯕꯗꯣ ꯅꯨꯡꯉꯥꯏꯇꯦꯕ
ꯍꯣꯢ
ꯑꯃꯈꯛꯇ ꯑꯣꯏꯁꯨ ꯌꯥꯎꯔꯗꯤ ꯅꯨꯡꯉꯥꯏꯅꯀꯣ
ꯎꯝ ꯏꯃꯈꯣꯏꯅ ꯑꯩꯁꯨ ꯏꯇꯣꯝꯇ ꯀꯣꯂꯦꯖ ꯆꯠꯄ ꯇꯥꯜꯂꯦ ꯍꯥꯏꯕꯒꯤ ꯅꯪ ꯄꯣꯛꯂꯛꯄꯗ ꯅꯃꯥꯟꯅꯕꯤ ꯄꯣꯛꯂꯛꯇꯦꯀꯣ ꯍꯥꯏꯌꯦ
ꯑꯩꯈꯣꯏꯗꯁꯨ ꯍꯥꯏꯔꯤꯅꯤꯅꯦ ꯅꯪꯗꯤ ꯅꯪꯅ ꯇꯧꯅꯤꯡꯕ ꯊꯕꯛꯇꯣ ꯇꯧꯊꯣꯛꯄ ꯁꯨꯉꯝ ꯉꯝꯃꯣꯏꯅ ꯅꯪꯗꯤ ꯇꯝꯅꯤꯡꯕ ꯅꯨꯃꯥꯟꯅꯕꯤꯁꯤꯡꯗꯤ ꯇꯝꯅꯤꯡꯗꯕ ꯑꯗꯨꯗꯤ ꯅꯃꯥꯟꯅꯕꯤ ꯌꯥꯎꯗꯦꯅ ꯅꯪꯗꯤ ꯇꯝꯃꯣꯏꯅꯦ ꯍꯥꯏꯌꯦ
ꯑꯩꯈꯣꯏꯁꯨ ꯑꯦ ꯑꯩꯁꯨ ꯏꯃꯥꯟꯅꯕꯤ ꯌꯥꯎꯗ꯭ꯔꯗꯤ ꯀꯔꯤꯔ ꯊꯕꯛ ꯇꯧꯕꯁꯨ ꯌꯥꯝ ꯇꯜꯂꯦ
ꯑꯩꯁꯨꯅꯦ ꯑꯁ ꯑꯗꯨꯒꯤꯗꯤ ꯋꯥꯊꯤꯗꯤ ꯌꯥꯝ ꯇꯥꯈ꯭ꯔꯦꯗꯥ ꯑꯩꯗꯤ
ꯍꯣꯏ ꯑꯩꯁꯨ ꯑꯗꯨꯝ ꯆꯥꯔꯛꯑꯦ ꯍꯧꯖꯤꯛ ꯍꯧꯖꯤꯛꯁꯨ ꯆꯥꯔꯤ ꯋꯥꯊꯤꯁꯨ ꯃꯔꯨꯞ
ꯑꯦ ꯑꯥ ꯍꯧꯖꯤꯛꯄꯨꯗꯤ ꯀꯣꯂꯦꯖ ꯂꯣꯏꯈ꯭ꯔꯕꯅꯤꯅꯀꯣ ꯈꯔꯥ ꯈꯔꯥ ꯇꯥꯕꯥ ꯈꯔꯥ ꯂꯦꯞꯈ꯭ꯔꯦ
ꯑꯩꯗꯤ ꯋꯥꯠꯂꯤ ꯀꯣꯂꯦꯖ ꯂꯣꯏꯒꯗꯧꯕ
ꯎꯝ ꯅꯣꯏꯗꯤ ꯕꯖꯥꯔꯒꯨꯝꯕ ꯆꯠꯄ ꯐꯤꯔꯣꯜꯒꯨꯝꯕ ꯈꯟꯕ ꯆꯠꯄꯗꯁꯨ ꯃꯊꯟ ꯃꯊꯟꯇ ꯆꯠꯄ ꯌꯥꯝ ꯍꯩꯕ ꯌꯥꯎꯋꯤꯗꯅ ꯀꯣ ꯑꯩꯗꯤ ꯌꯥꯗ꯭ꯔꯦꯍꯦ
ꯍꯣꯏ ꯑꯩꯁꯨ ꯌꯥꯗꯦ ꯑꯗꯨꯒ ꯄꯣꯠꯀ ꯁꯦꯀꯦꯟ ꯍꯦꯟꯒ ꯃꯣꯏꯒꯤ ꯃꯁꯥ ꯃꯁꯥꯅ ꯃꯇꯣꯝ ꯆꯠꯂꯒ ꯈꯟꯕꯁꯨ ꯑꯩꯗꯤ ꯍꯩꯅꯗꯦ
ꯑꯩꯁꯨ ꯍꯥꯏꯁꯨ ꯍꯩ ꯅꯠꯇꯕꯀꯣ ꯏꯃꯥꯟꯅꯕꯤꯁꯤꯡꯗꯣ ꯑꯁ ꯅꯣꯏꯁꯨ ꯑꯩꯒꯤꯁꯨ ꯈꯟꯕꯤꯌꯣꯅꯦꯍꯦ ꯍꯥꯏꯅ ꯍꯥꯢꯅ ꯃꯣꯏ ꯈꯟꯕ ꯌꯥꯝ ꯑꯗꯨꯒ ꯃꯃꯟꯒꯨꯝꯕꯀꯣ ꯍꯥꯏꯅꯕꯗꯨꯁꯨ ꯑꯩ ꯇꯜꯂꯦꯕ ꯏꯊꯟꯇ ꯑꯣꯏꯔꯗꯤ ꯑꯩꯗꯤ ꯁꯨꯃꯥꯏꯅ ꯇꯧꯋꯦ ꯍꯣꯏ ꯑꯩꯗꯤ ꯄꯣꯠꯀꯨꯝꯕ ꯂꯩꯕ ꯀꯥꯟꯗ ꯀꯣ ꯏꯁꯥꯒꯤ ꯑꯣꯏꯔꯗꯤ ꯉꯥꯡꯅꯕ ꯌꯥꯝ ꯇꯜꯂꯦꯕ
ꯍꯣꯏ ꯍꯣꯏ ꯆꯨꯝꯃꯦ ꯎꯝ
ꯏꯃꯥꯟꯅꯕꯤꯒꯤ ꯑꯣꯏꯔꯗꯤ ꯉꯥꯡꯕ ꯑꯗꯨꯝ ꯌꯥꯕꯀꯣ ꯏꯁꯥꯒꯤꯗ ꯌꯥꯝ ꯇꯜꯂꯦꯕ ꯋꯥ ꯑꯗꯨꯒꯤ ꯑꯩꯗꯣ ꯏꯁꯥꯒꯤ ꯑꯣꯏꯔꯗꯤꯀꯣ ꯏꯃꯥꯟꯅꯕꯤꯁꯤꯡꯕꯨ ꯉꯥꯡꯕꯤꯌꯣ ꯉꯥꯡꯕꯤꯌꯣ ꯍꯥꯏꯕꯅꯦ
ꯍꯣꯏ ꯑꯗꯨꯃꯥꯏꯅ ꯇꯧꯕꯅꯦ ꯑꯩꯁꯨ ꯄꯣꯠ ꯆꯩꯩ ꯒꯨꯝꯕ ꯄꯨꯟ ꯄꯨꯟꯅ ꯆꯠꯂꯗꯤ ꯄꯣꯠꯆꯩꯒꯨꯝꯕ ꯇꯥꯡꯉꯁꯨ ꯇꯥꯍꯟꯕ ꯌꯥꯝꯅ ꯅꯨꯡꯉꯥꯏꯌꯦꯅꯥ
ꯍꯣꯏ ꯑꯗꯨꯒ ꯉꯥꯡꯅꯕꯁꯨ ꯅꯨꯡꯉꯥꯏꯅꯀꯣ ꯏꯊꯟꯇ ꯑꯣꯏꯗ꯭ꯔꯕꯅꯤꯅ
ꯍꯣꯏ
ꯏꯊꯟꯗ ꯑꯣꯏꯔꯗꯤ ꯑꯩꯗꯤ ꯉꯥꯡꯅꯕꯁꯨ ꯉꯝꯗꯦ
ꯑꯩꯁꯨ ꯏꯊꯟꯇ ꯄꯣꯠ ꯂꯩꯕꯁꯨ ꯉꯝꯗꯦ
ꯍꯣꯏ ꯄꯣꯠ ꯃꯃꯜ ꯆꯞ ꯆꯥ ꯆꯥꯅ ꯄꯤꯕꯁꯤꯡꯗꯣ ꯑꯦꯟꯁꯥꯡ ꯅꯥꯄꯤꯒꯨꯝꯕ ꯆꯞ ꯆꯥ ꯆꯥꯅ ꯄꯤꯕꯗ‌ꯣ ꯑꯗꯨꯒꯨꯝꯕꯗꯤ ꯂꯩꯕ ꯌꯥꯏ ꯑꯗꯨꯗꯤ ꯍꯥꯏꯅꯉꯥꯏ ꯂꯩ ꯍꯣꯏ ꯐꯗꯤꯒꯣꯝ ꯒꯨꯝꯕꯀꯣ ꯃꯅꯥ ꯅꯨꯡꯁꯤꯡ ꯀꯨꯝꯕ ꯑꯗꯨꯝ ꯀꯨꯟ ꯀꯨꯟꯒꯤ ꯇꯔꯥ ꯇꯔꯥꯒꯤ ꯌꯣꯜꯂꯒ ꯑꯗꯨꯝ ꯂꯩꯕꯗꯣ
ꯎꯝ
ꯑꯗꯨꯗꯤ ꯉꯥꯡ ꯅꯥꯗ꯭ꯔꯕꯅꯤꯅ ꯁꯠ ꯁꯠ ꯂꯧꯔꯒ ꯑꯗꯨꯝ ꯈꯔ ꯅꯨꯡꯉꯥꯏ
ꯍꯣꯏ ꯑꯩꯈꯣꯏꯗꯤ ꯑꯁ ꯆꯠꯂꯤꯗ ꯑꯩꯈꯣꯏꯁꯨ ꯌꯨꯝ ꯆꯠꯅꯤꯡꯈ꯭ꯔꯦ ꯍꯣꯁꯇꯦꯜ ꯍꯥꯏꯕꯅꯤꯅ ꯅꯨꯡꯉꯥꯏꯇꯦ
ꯑꯩꯗꯤ ꯑꯩꯁꯨ ꯌꯨꯝꯗꯗꯤ ꯂꯩꯇꯦ
ꯑꯣ ꯀꯥꯏ ꯂꯩꯕ꯭ꯔꯣ ꯅꯥꯇꯣꯝꯇ ꯂꯩ ꯅꯥꯇꯣꯝꯇ ꯂꯩꯕ꯭ꯔꯣ
ꯎꯝ ꯏꯃꯥꯟꯅꯕꯤ ꯑꯃꯒ ꯂꯩꯕꯅꯤꯗ ꯃꯥꯁꯨ ꯃꯋꯥꯕꯨ ꯐꯖꯅ ꯁꯨꯒꯥꯢꯔꯤ
ꯃꯋꯥ ꯂꯩꯕꯁꯤꯡꯅ ꯅꯨꯡꯉꯥꯏꯒꯗꯕ ꯃꯥꯜꯂꯦꯍꯦ
ꯍꯣꯏ ꯅꯨꯡꯉꯥꯏꯔꯝꯒꯅꯤ ꯃꯣꯏꯗꯤ ꯑꯗꯣ ꯑꯩꯗꯤ ꯂꯩꯇꯕꯅꯤꯅꯀꯣ ꯃꯣꯏꯕꯨ ꯑꯩꯅ ꯑꯁ ꯅꯣꯏꯗꯤ ꯍꯦꯔꯣꯟꯜ ꯂꯩꯕꯗꯨꯕꯨ ꯌꯥꯝ ꯅꯨꯡꯉꯥꯏꯔꯝꯅꯤꯗ ꯀꯨꯔꯤꯁꯨ ꯇꯧꯅꯤꯡꯉꯥꯏ ꯂꯩꯇꯕ ꯃꯇꯝꯗ ꯑꯗꯨꯝ ꯍꯦꯛ ꯍꯦꯛꯀꯣꯛ ꯇꯧ ꯀꯩꯗꯧꯔꯒꯦ ꯅꯪ ꯑꯩꯅ ꯍꯥꯏꯕ ꯑꯗꯨꯒ ꯃꯥꯅ ꯑꯁ ꯑꯦ ꯊꯕꯛ ꯌꯥꯝ ꯆꯤꯟꯕꯅꯦ ꯊꯕꯛ ꯇꯧꯔꯝꯒꯅꯤ ꯍꯥꯏꯔꯒꯀꯣ
ꯎꯝ
ꯌꯥꯝ ꯄꯥꯛꯇꯤ ꯇꯧꯗꯦ ꯏꯃꯥꯟꯂꯝꯕꯤꯗꯤ
ꯑꯥ ꯀꯣꯏꯅꯕ ꯃꯤꯒꯤ ꯀꯣꯏꯅꯕ ꯌꯦꯡꯉꯒ ꯑꯗꯨꯅ ꯅꯨꯡꯉꯥꯏꯌꯦ ꯑꯩꯈꯣꯏꯅ ꯀꯣꯏꯅꯗ꯭ꯔꯒ
ꯍꯗꯤ ꯀꯣꯏꯗꯤ ꯀꯣꯏꯗꯕꯀꯣ ꯑꯗꯨꯒ ꯋꯥꯔꯤ ꯁꯥꯅꯕꯁꯤꯡ ꯋꯥꯔꯤ ꯁꯅꯕꯗꯤ ꯂꯩꯕꯀꯣ
ꯑꯥ
ꯑꯗꯒꯤ ꯏꯃꯥꯟꯅꯕꯤꯅ ꯏꯁ ꯑꯩ ꯂꯩꯕ ꯑꯩꯉꯣꯟꯗꯒꯤꯗꯤ ꯂꯩꯗꯕ ꯅꯪꯒ ꯋꯥꯔꯤ ꯆꯥꯟꯅꯕ ꯍꯦꯜꯂꯤ
ꯑꯗꯨꯁꯨ ꯌꯥꯏ ꯍꯧꯖꯤꯛ ꯀꯣꯟꯅ ꯀꯣꯏꯅ ꯂꯩꯅꯥꯉꯥꯏꯒꯤ
ꯌꯦꯡꯂꯤꯕꯅꯤ ꯀꯃꯥꯏꯅ ꯇꯧꯕ꯭ꯔꯥꯗ ꯀꯥꯏꯅꯒ
ꯑꯥ
ꯆꯠꯅꯥꯕ ꯆꯠꯅꯥꯗꯕ
ꯎꯝ
ꯐꯕ ꯐꯠꯇꯕ ꯍꯥꯟꯅ ꯈꯪꯗꯣꯛꯇ꯭ꯔꯗꯤ ꯌꯥꯗꯦ
ꯍꯣꯏ ꯍꯧꯖꯤꯛꯀꯥꯟꯗꯤ ꯃꯤꯗꯤ ꯆꯤꯟꯗ ꯈꯛꯇ
ꯑ ꯍꯣꯏ ꯑꯗꯨꯒ ꯈꯨꯟꯒꯨꯝꯕ ꯃꯥꯟꯅꯗ꯭ꯔꯗꯤꯀꯣ
ꯎꯝ
ꯀꯔꯤꯁꯨ ꯃꯣꯏꯒꯤ ꯃꯔꯝꯗꯣ ꯀꯔꯤꯁꯨ ꯈꯪꯗꯕꯅꯤꯅꯀꯣ ꯌꯥꯝ ꯀꯨꯏꯅ ꯋꯥꯔꯤ ꯁꯥꯅꯔꯒ ꯈꯪꯗꯣꯛꯇ꯭ꯔꯗꯤ ꯌꯥꯗꯦꯕ
ꯍꯣꯏ ꯃꯣꯏꯒꯤ ꯐꯦꯃꯤꯂꯤꯗꯨ ꯀꯔꯤ ꯀꯃꯥꯏ ꯇꯧꯕ꯭ꯔꯥ ꯀꯔꯤ ꯇꯧꯕ꯭ꯔꯥ
ꯍꯣꯏ ꯍꯣꯏ ꯈꯪꯗꯕꯤ ꯄꯪꯅꯨꯡ ꯅꯨꯡꯁꯤꯕꯤꯔꯗꯤ ꯑꯩꯈꯣꯏꯗꯤ ꯑꯃꯨꯛ ꯍꯥꯏꯔꯒ ꯁꯥꯟꯅꯕꯗꯨ ꯅꯨꯡꯉꯥꯏꯇꯦꯗꯅꯀꯣ ꯅꯨꯡꯁꯤꯕꯤꯔꯒ ꯑꯃꯨꯛ ꯇꯣꯛꯄ ꯑꯗꯨꯃꯥꯏꯅ ꯇꯧꯕꯗꯁꯨ ꯅꯨꯡꯉꯥꯏꯇꯦꯕ ꯇꯧꯅꯤꯡꯗꯦ
ꯏꯗꯤ ꯑꯗꯨꯃꯥꯏꯅ ꯇꯧꯋꯦ ꯏꯃꯥꯟꯅꯕꯤ ꯃꯣꯏꯒꯤ ꯑꯦ ꯃꯣꯏꯒꯤ ꯃꯋꯥꯗꯤ ꯀꯞꯁꯨ ꯀꯞꯍꯟꯒꯅꯤ ꯏꯃꯥꯟꯅꯕꯤꯕꯨ ꯑꯗꯨꯒ ꯇꯣꯛꯁꯨ ꯇꯣꯛꯅꯕꯤꯒꯅꯤ ꯑꯃꯨꯛꯀ ꯍꯟꯁꯨ ꯍꯟꯖꯤꯟꯅꯕꯤꯒꯅꯤ ꯃꯣꯏꯗꯤ ꯑꯗꯨꯃꯥꯏꯅ ꯇꯧꯏ ꯅꯨꯡꯇꯤꯒꯤ
ꯑꯩ ꯂꯣꯏꯔꯦ ꯑꯗꯣ ꯌꯥꯝ ꯅꯣꯛꯅꯤꯡꯕ ꯋꯥꯔꯤ ꯑꯃ ꯂꯩꯌꯦꯕ ꯏꯃꯥꯟꯅꯕꯤꯗꯣ
ꯑꯥ
ꯃꯥꯗꯣ ꯅꯨꯄꯥ ꯁꯨꯡꯀꯣꯏ ꯀꯣꯏꯗꯦꯕꯀꯣ ꯑꯗꯨꯒꯤ ꯑꯩꯈꯣꯏꯅ ꯍꯪꯕ ꯀꯣꯏꯗꯤ ꯀꯣꯏꯔꯝꯕꯅꯦꯕꯀꯣ ꯍꯥꯟꯅ ꯑꯃꯈꯛꯇ ꯑꯗꯨꯁꯨ ꯑꯗꯨꯁꯨ ꯀꯣꯏꯗꯤ ꯀꯣꯏꯌꯦ ꯑꯗꯨꯏꯁꯨ ꯌꯥꯝ ꯐꯖꯅ ꯀꯣꯏꯗꯕꯗꯣ
ꯎꯝ
ꯊꯥ ꯑꯍꯨꯝ ꯃꯔꯤ ꯈꯛꯇ ꯀꯣꯏꯔꯒ ꯃꯥꯅ ꯍꯦꯛꯇ ꯇꯧꯊꯣꯛꯄꯤꯈꯤꯕꯗꯣ
ꯑꯗꯨꯃꯥꯏꯅ ꯇꯧꯕꯒꯤ ꯑꯩꯅ ꯍꯥꯏꯕꯅꯦ ꯀꯔꯤꯔ ꯅꯪꯁꯨ ꯀꯣꯏꯔꯗꯤ ꯐꯖꯟ ꯐꯖꯅ ꯀꯣꯏꯅꯧ ꯅꯠꯇꯕꯤꯗ ꯑꯗꯨꯃꯥꯏꯅ ꯇꯧꯕꯗꯣ ꯀꯔꯤꯒꯤꯗ ꯑꯩꯅ ꯍꯥꯏꯕꯀꯣ ꯑꯗꯨꯒ ꯃꯥꯅ ꯁꯨꯃꯥꯏꯅ ꯍꯥꯏꯌꯦ ꯏꯁ ꯏꯃꯥꯟꯅꯕꯤ ꯃꯌꯥꯝ ꯅꯨꯄꯤ ꯅꯨꯄꯥꯁꯤꯡꯅ ꯀꯥꯏꯅꯕꯤꯔꯦ ꯍꯥꯏꯔꯒ ꯀꯞ ꯀꯞ ꯂꯩꯔꯕꯗꯣ ꯑꯗꯣ ꯌꯦꯡꯕ ꯅꯨꯡꯉꯥꯏꯔꯤꯕ꯭ꯔꯣ ꯑꯩ ꯄꯥꯈꯂꯦ ꯃꯣꯏꯅ ꯇꯣꯛꯄꯤꯒꯗꯕꯗꯣ ꯄꯥꯈꯠꯄꯒꯤ ꯑꯩꯅ ꯍꯥꯟꯅ ꯇꯣꯛꯄꯤꯕꯅꯤ ꯍꯥꯏ
ꯏꯁ ꯑꯗꯨꯁꯨ ꯌꯥꯏꯍꯦ
ꯍꯣꯏ ꯑꯗꯣ ꯇꯥꯕꯗ ꯑꯩ ꯅꯣꯛꯅꯤꯡꯕꯗꯀꯣ ꯑꯁ ꯅꯪꯒꯤꯗꯨꯁꯨ ꯌꯥꯗꯦ ꯌꯥꯏ
ꯅꯨꯄꯤꯅ ꯇꯣꯛꯅꯕꯤꯌꯦ ꯍꯥꯏꯌꯦ ꯃꯤꯅꯗꯤ ꯅꯨꯞ ꯄꯥꯥꯅ ꯉꯥꯛꯇ ꯇꯣꯛꯅꯕꯤꯕ ꯃꯥꯒꯤꯅ ꯃꯥꯅ
ꯑ ꯅꯨꯄꯥꯁꯤꯡꯅ ꯇꯣꯛꯅꯥꯕꯤꯕꯒꯤ ꯀꯞꯄꯒ ꯂꯩꯕꯗꯣ ꯑꯗꯣ ꯃꯥꯁꯦ ꯌꯥꯝ ꯅꯨꯡꯉꯥꯏꯇꯦ ꯍꯥꯏꯌꯦ ꯌꯥꯝ ꯊꯃꯣꯏ ꯁꯣꯛꯑꯝ ꯗꯣꯏ ꯃꯥꯜꯂꯦ ꯍꯥꯏꯌꯦ ꯑꯗꯨꯒꯤ ꯃꯥꯁꯨ ꯁꯨꯃꯥꯏꯅ ꯇꯧꯗꯣꯏ ꯀꯤꯕꯒꯤꯀꯣ ꯃꯥꯅ ꯍꯦꯛꯇꯗ ꯇꯣꯛꯊꯣꯛꯄꯤꯕꯅꯤ ꯍꯥꯏ
ꯌꯥꯏ ꯑꯗꯨꯁꯨ
ꯍꯣꯏꯅꯦ ꯒ꯭ꯌꯥꯟ ꯇꯥꯗꯦ ꯍꯧꯖꯤꯛꯀꯤ ꯃꯤꯁꯤꯡꯁꯤꯁꯨ ꯖꯥꯠ ꯖꯥꯠꯅꯤꯅꯦ
ꯑꯥ
ꯑꯗꯨꯒꯤ ꯑꯩ ꯑꯗꯨ ꯑꯣꯏꯔꯁꯨ ꯑꯁ ꯈꯔ ꯐꯔꯗꯤ ꯅꯪꯁꯨ ꯈꯔ ꯌꯦꯡꯉꯨꯗ ꯃꯤ ꯃꯤꯗ ꯂꯩꯩꯕꯅꯦ ꯄꯨꯂꯞ ꯂꯣꯏꯅ ꯇꯧꯕꯗꯤ ꯅꯠꯇꯦ ꯑꯩꯅ ꯍꯥꯏꯕ
ꯍꯣꯏ ꯑꯩꯁꯨ ꯑꯩꯅ ꯀꯔꯤ ꯀꯣꯏꯅꯔꯝꯕ ꯑꯃ ꯂꯩꯌꯦ ꯑꯩꯁꯨ ꯄꯛ ꯀꯣꯏꯗꯦ ꯑꯃꯈꯛꯇ ꯀꯣꯏꯅꯔꯒ ꯏꯃꯥꯟꯅꯕꯤꯒꯤ ꯑꯩꯒ ꯌꯥꯝ ꯀ꯭ꯂꯣꯁ ꯑꯣꯏꯕꯀꯣ
ꯑꯥꯝ
ꯍꯣꯏ ꯀ꯭ꯂꯣꯖ ꯑꯣꯏꯕ ꯍꯥꯏꯕꯗꯤ ꯌꯥꯝꯅꯗꯤ ꯑꯣꯏꯗꯦ ꯍꯣꯏ ꯈꯔ ꯈꯔꯕꯨꯗꯤ ꯑꯣꯏꯌꯦ ꯑꯗꯨ ꯑꯣꯏꯔꯁꯨ ꯑꯗꯣ ꯃꯥꯒꯤ ꯑꯥ ꯍꯧꯖꯤꯛ ꯑꯩꯒ ꯈꯪꯅꯕ ꯅꯨꯄꯥꯒꯤ ꯅꯝꯕꯔꯗꯣ ꯏꯃꯥꯟꯅꯕꯤꯁꯨ ꯂꯩꯕ ꯑꯗꯨꯒꯤ ꯍꯧꯖꯤꯛꯀꯤ ꯅꯨꯄꯥꯗꯨꯅ ꯑ ꯅꯪ ꯁꯛ ꯌꯥꯝ ꯐꯖꯩꯌꯦꯒꯨꯝꯕ ꯍꯥꯏꯔꯒ ꯅꯪꯕꯨ ꯄꯥꯝꯃꯦ ꯑꯗꯨꯃꯥꯏꯅ ꯇꯧꯕꯒꯤ ꯑꯩꯁꯨ ꯇꯧꯔꯛꯇꯦ ꯏꯀꯥꯏꯃꯟꯕꯒꯤ
ꯑꯣ ꯏꯃꯥꯟꯅꯕꯤꯗ ꯁꯨꯃꯥꯏ ꯍꯥꯏꯕ
ꯍꯣꯏ ꯑꯗꯨꯒꯤ ꯅꯨꯡꯉꯥꯏꯇꯦ
ꯍꯣꯏꯅꯦ ꯑꯁ ꯅꯪꯒꯤꯒ ꯑꯩꯒꯁꯨ ꯈꯔ ꯈꯔ ꯃꯥꯟꯅꯩꯌꯦ ꯑꯩꯒꯤꯁꯨ ꯑꯃꯀꯣ ꯊꯥꯏꯅ ꯇꯥꯕ꯭ꯔꯣ
ꯍꯣꯏ ꯇꯥꯏꯌꯦ
ꯊꯥꯏꯅ ꯑꯃ ꯈꯪꯅꯕꯅꯦꯕ
ꯎꯝ
ꯑꯗꯣ ꯏꯃꯥꯟꯅꯕꯤꯁꯤꯡꯁꯨ ꯈꯪꯕꯅꯦꯕꯀꯣ ꯃꯣꯏꯁꯨ ꯅꯝꯕꯔ ꯂꯩꯅꯥꯏꯌꯦꯕ
ꯎꯝ
ꯑꯗꯨꯒꯗꯤ ꯑꯩꯗꯤ ꯃꯥ ꯏꯃꯥꯟꯅꯕꯤꯗꯣ ꯇꯤꯟꯗꯤ ꯐꯖꯅꯗꯤ ꯇꯤꯟꯅꯕꯅꯦ ꯑꯩꯒꯁꯨ ꯑꯗꯨꯒ ꯀꯔꯤ ꯋꯥꯈꯜꯗ ꯈꯪꯗꯦ ꯃꯆꯨ ꯁꯨꯡꯍꯥꯢ ꯍꯥꯏꯗꯣꯛꯇꯦꯕ ꯑꯩꯉꯣꯟꯗꯁꯨ
ꯎꯝ
ꯑꯗꯨꯒ ꯅꯨꯄꯥꯗꯨꯁꯨ ꯑꯩꯉꯣꯟꯗꯁꯨ ꯍꯥꯏꯗꯦꯕ ꯑꯗꯨꯒ ꯅꯣꯡꯃ ꯏꯃꯥꯟꯅꯕꯤꯒꯤ ꯐꯣꯟꯗꯣ ꯑꯩꯅ ꯄꯥꯏꯕꯅꯦꯕ ꯑꯩꯈꯣꯏ ꯀꯩꯅꯣꯝꯃ ꯌꯦꯡꯉꯒ ꯄꯥꯏꯕ ꯀꯥꯟꯗ ꯃꯣꯏꯅꯤ ꯋꯥꯔꯤ ꯁꯥꯟꯅꯕꯤꯕꯗꯣ ꯑꯩꯅ ꯋꯥꯆꯦꯞꯇ ꯎꯗꯦꯕꯒꯣ ꯑꯩꯅ ꯆꯪꯉꯒ ꯌꯦꯡꯉꯨꯅꯦꯕ ꯑꯗꯨꯒꯗꯤ ꯅꯨꯄꯥꯗꯨꯅꯁꯨ ꯑꯁ ꯅꯪꯁꯦ ꯌꯥꯝ ꯐꯖꯩꯌꯦ ꯈꯣꯠꯂꯦ ꯍꯥꯏꯔꯒ ꯏꯃꯥꯟꯅꯕꯤꯗꯨꯁꯨ ꯑꯃꯨꯛ ꯈꯥꯏꯖꯤꯜꯂꯨꯔꯕ ꯍꯥꯏ ꯇꯥꯔꯦꯅꯦ ꯃꯣꯏ ꯑꯅꯤꯒꯤ ꯗꯣ ꯑꯗꯨꯒꯤ ꯑꯁ ꯑꯩꯗꯣ ꯑꯩꯁꯨ ꯑꯗꯨꯝ ꯑꯗꯨꯗꯒꯤ ꯇꯥꯟꯈ꯭ꯔꯕ ꯑꯗꯨꯒ ꯏꯃꯥꯟꯅꯕꯤꯗꯣ ꯁꯨꯃꯥꯏꯅ ꯇꯧꯔꯝꯒꯅꯤꯁꯨ ꯑꯩꯁꯨ ꯑꯝꯇ ꯈꯜꯂꯨꯗꯦꯕ ꯑꯝꯇ ꯈꯟꯁꯨ ꯈꯟꯗꯣꯛꯇꯦꯕ ꯍꯣꯏ ꯀꯔꯤ ꯋꯥꯈꯜꯔꯀꯣ ꯃꯣꯏꯗꯤꯀꯣ
ꯃꯣꯏ ꯌꯥꯝ ꯉꯝꯃꯦ ꯃꯣꯏꯗꯤ
ꯍꯣꯏ ꯑꯗꯨꯒꯤꯅꯦ ꯑꯩꯅꯦ ꯍꯟꯗꯛ ꯑꯃꯨꯛ ꯂꯩꯔꯗꯤ ꯃꯥꯕꯨ ꯈꯪꯍꯜꯂꯣꯏ ꯑꯩ ꯈꯜꯂꯤꯅꯦ
ꯍꯣꯏ ꯑꯩꯁꯨ ꯑꯗꯨꯃꯥꯏꯅ ꯂꯩꯈ꯭ꯔꯦ ꯑꯩꯁ ꯑꯩ ꯊ꯭ꯔꯤ ꯗꯦꯖ ꯄꯪꯃꯒ ꯁꯞ ꯃꯥꯟꯅꯕꯅꯦ
ꯑꯣ